ꯆꯥꯔꯤꯅꯤ ꯇꯥꯗꯕꯔꯣ ꯇꯥꯔꯦ ꯇꯔꯦ ꯏꯁꯩ ꯇꯧꯕꯔꯣ ꯍꯣꯃꯥꯟꯖ ꯃꯥꯟꯖ ꯑꯩꯒꯤ ꯃꯥꯟꯖ
ꯑꯦꯟꯖꯥꯡꯗꯒꯤ ꯀꯔꯤꯗꯒꯤ ꯂꯣꯏ ꯐꯖꯔꯦꯅ ꯁꯤꯗꯤ꯫ ꯀꯥꯔꯣꯠ ꯑꯈꯥꯕꯤ ꯑꯣꯏꯔ ꯃꯥꯅꯦꯅꯦ꯫
ꯈꯥ ꯗꯝꯃꯦ ꯊꯨꯝꯕꯅꯦ ꯑꯩ ꯍꯨꯖꯤꯛ ꯑꯩ ꯍꯨꯖꯤꯛ ꯒꯔꯨꯞꯇ ꯌꯥꯎꯔꯤ ꯃꯤꯖꯦ ꯀꯅꯝ ꯈꯪꯗꯦ꯫ ꯀꯔꯣꯠ ꯑꯊꯨꯝꯕꯤ ꯃꯔꯣ
ꯀꯃꯤ ꯒꯦ ꯋꯦꯜꯀꯝ ꯇ ꯍ ꯍꯥꯏꯕ ꯌꯥꯏꯍꯦ ꯌꯥꯏꯍꯦ ꯌꯥꯏ ꯀꯔꯝꯕ ꯂꯦꯡ ꯀꯣꯏꯁꯅꯣ
ꯀꯅꯤ ꯐꯅꯦ ꯇ
ꯑꯣ
ꯑꯣꯣꯏ ꯍꯣꯏ ꯍꯣꯏ ꯁꯨꯝꯃꯦ ꯁꯨꯝꯃꯦ ꯆꯨꯝꯗꯣꯏꯅꯦ
ꯍ ꯋꯥꯈ꯭ꯔꯕꯖꯅꯤ ꯁꯤꯒꯨꯝꯕ ꯋꯥꯔꯒ ꯐꯪꯒꯗꯕꯅꯤ ꯄꯩꯁꯥꯗꯨꯗꯤ
ꯋꯥ ꯌꯥꯝ ꯋꯥꯕ ꯌꯥꯗꯤ ꯈꯔꯒꯤ ꯅꯪ ꯒ꯭ꯌꯥꯟ ꯇꯥꯔꯣ ꯀꯩꯗꯧꯕꯧꯕꯦ ꯅꯪꯕꯣ
ꯍꯩꯈꯥꯒ ꯄꯥꯟꯈꯤꯗꯥꯏꯅꯦ ꯍꯩꯈꯥ ꯏꯁꯤꯡ ꯈꯩꯈꯥ ꯍꯥꯏꯕ꯭ꯔꯥ ꯀꯩꯅꯣ ꯀꯏꯗ
ꯅꯃ ꯊ ꯅꯃ ꯊꯀꯤꯀꯣ ꯑꯗꯨ ꯀꯩꯅꯣ ꯇꯧꯨꯔꯦ ꯃꯇꯝꯗꯣ ꯑꯣꯏꯕ ꯃꯥꯒꯤ ꯍꯟꯗꯛꯀꯤ ꯅꯣꯡꯂꯩ ꯅꯨꯡꯁꯤꯠ ꯏꯁꯤꯡ ꯏꯆꯥꯎ ꯈꯔ ꯂꯩꯈꯤꯕꯗꯣ
ꯑꯩꯩꯈꯥ ꯑꯁ ꯏꯁꯤꯡ ꯂꯩꯩꯈꯥꯗꯨꯁꯨ ꯐꯖꯅ ꯍꯥꯎꯕꯅꯤꯅꯦ
ꯏꯁꯤꯡ ꯂꯩꯩꯈꯥꯗꯤ ꯄꯣꯛꯈꯤꯕꯣꯗ ꯄꯥꯝꯕꯗꯨꯔꯦ ꯀꯂꯤ ꯅꯅꯤꯊꯥ ꯑꯣ ꯍꯥ
ꯁꯤꯗꯤꯃꯜ
ꯅ ꯃꯗꯨ ꯀꯥꯂꯦꯟ ꯍꯥꯏꯀ ꯏꯪꯊꯝꯗꯥꯏ ꯈꯥꯗꯤ ꯂꯩ ꯑꯆꯧꯕꯗꯣ ꯈꯪꯕ꯭ꯔꯥ ꯑꯗꯨꯅ ꯏꯟꯊꯝꯗ ꯅ ꯅ ꯑꯗꯨꯅ ꯑꯃꯨꯛ ꯏꯁꯤꯡꯈꯩ ꯈꯥꯣꯏꯕ
ꯑꯣ ꯌꯥꯝ ꯆꯠꯊꯗ꯭ꯔꯤ ꯁꯤꯖꯤꯟꯅꯕ ꯈꯔ ꯈꯔ ꯍꯥꯎꯔꯛꯄꯗꯪ ꯉꯥꯏ
ꯍꯟꯇ꯭ꯔꯦꯠꯅꯕ ꯑꯗꯨ ꯌꯥꯝ
ꯃꯥ ꯃꯥ ꯁꯀꯨꯜ ꯆꯠ ꯑꯣꯏꯔꯝꯒꯅꯤ
ꯁꯦ ꯁꯦ ꯁꯦ ꯏꯕꯣ ꯀꯩꯅꯣꯗ ꯅꯦꯅ ꯑꯝꯇ ꯁꯦꯝꯍꯜꯂꯛꯑꯣꯈꯗꯤ ꯌꯥ ꯑꯣ
ꯃꯌꯥꯝ ꯁꯄ꯭ꯂꯥꯏꯅꯤ ꯑꯗꯨꯁ ꯂꯁꯤ ꯗꯔ ꯍ ꯍꯧꯖꯤꯛꯇꯁꯨ ꯉꯥꯡꯉꯛꯄꯗ ꯉꯥꯏꯔꯤꯁꯤꯅꯦ ꯑꯩꯉꯣꯟꯗ ꯀꯩꯅꯣ ꯀꯣꯜꯂꯣ ꯋꯥꯔꯤ ꯁꯥꯟꯅ ꯇꯨꯝꯃꯤ ꯂꯩꯔꯤꯅꯦ ꯗꯔꯣ ꯑꯇ ꯂꯩꯥꯏ ꯆꯂꯤꯁꯤ ꯂꯨꯍꯔꯒ ꯂꯨꯍꯔꯒ ꯆꯂ ꯑꯣꯏ ꯀꯣ ꯄꯂꯥꯡ ꯀꯣꯛ ꯂꯤꯠꯄꯁꯦ ꯅꯨꯄꯤꯒ ꯐꯪꯗꯦ ꯀꯥꯏꯅꯪ
ꯅꯪꯕꯨꯣꯟ ꯅꯨꯄꯤꯒ ꯄꯥꯝꯃꯤꯕ ꯑꯣꯏꯔꯦ
ꯑꯗꯨꯝ ꯍꯥꯏꯅꯅꯕꯒꯤ ꯋꯥꯅꯤꯗ ꯆꯣꯃꯤꯗ
ꯑꯋꯥ ꯇꯕꯤ ꯐꯁ ꯇꯨꯃꯤꯅꯦ ꯇꯥꯏꯗꯦ ꯀꯔꯤ ꯋꯥꯅ
ꯑ
ꯑꯩꯉꯣꯟꯗ ꯊꯕꯛ ꯐꯩꯒ ꯍꯥꯏꯖꯤꯜꯂꯛꯏꯦ ꯐ ꯂꯩꯨꯕ ꯊꯕꯛꯁꯤꯕꯨ ꯋꯥꯏ ꯍꯦ ꯋꯥꯏ ꯍꯦ ꯏ ꯐꯕ ꯂꯨꯖꯋꯣ ꯂꯦꯡꯊꯩꯅꯕ ꯉꯝꯗ꯭ꯔꯦ
ꯂꯨꯖꯥ ꯃꯗꯅ ꯍꯃ ꯍꯥꯏ
ꯌꯥꯏꯌꯦꯦ ꯐꯣꯏꯗꯜꯂꯣ
ꯎꯝ
ꯌꯦꯡꯒꯦ ꯑꯗꯨ ꯀꯩꯅꯣ ꯗꯥꯏꯅꯣꯁꯣꯔ ꯃꯔꯨꯝ ꯄꯥꯕꯅꯦ
ꯇꯥꯏꯅ ꯁ ꯃꯔꯔꯨꯝ ꯍ ꯄꯖꯔ
ꯐꯖꯩꯌꯦ ꯑꯁ ꯏꯟꯊꯤꯕꯗ ꯑꯃꯨꯛ ꯋꯥꯗꯣꯏ
ꯑꯗꯨ ꯁꯤ ꯃꯥꯏꯗ ꯂꯥꯛꯑꯗꯤ ꯑꯃꯨꯛ ꯂꯥꯛꯑꯅꯤ ꯁꯤꯗꯤ ꯄꯥꯝꯗ꯭ꯔꯣ ꯁꯤꯗꯤ ꯂꯩ ꯅꯠꯇ꯭ꯔꯣ
ꯌꯥ ꯑꯗꯨ ꯀꯒꯤꯕꯨ ꯁꯅꯥ ꯌꯥꯗꯔꯥ ꯅꯪꯕꯨ ꯁꯥꯥꯜꯂꯔꯣ ꯑꯩꯒꯤ ꯊꯝꯃꯣꯏꯗꯩ ꯀꯣꯜꯂꯒ
ꯅꯥꯍꯎꯒꯤ ꯁꯤ ꯇꯧꯗꯣ ꯀꯣꯜ ꯑꯅꯤ ꯑꯣꯏꯔꯒꯅꯤꯅꯦ ꯑꯍꯨꯝ ꯑꯣꯏꯔ ꯃꯥꯜꯂꯦꯗ ꯑꯍꯨꯝꯅꯤ ꯍꯩ ꯑꯕꯥꯡꯅꯤ ꯑꯇ ꯀꯦꯠꯍꯟꯒꯦ
ꯑꯁꯣꯝꯅ ꯃꯤꯉꯣꯟꯗ ꯄꯥꯅꯤ ꯃꯈꯈꯨꯠ ꯃꯇꯥꯗꯨ
ꯀꯔ ꯀꯂꯅꯤꯣ
ꯎꯝ ꯍꯣꯁꯨꯦ ꯍꯦꯛ ꯇꯠꯂꯦ
ꯀ ꯀꯗꯅ ꯑ ꯇꯪ ꯀꯦ ꯂꯩꯒꯦ
ꯁꯦ ꯋꯥꯊꯤ ꯋꯥꯔꯦꯝ ꯄꯥꯁꯨ ꯄꯥꯜꯔꯣꯏꯗꯧꯗ ꯃꯈꯨꯠ ꯃꯇꯥꯗ ꯏꯁ ꯏꯁ ꯎꯆꯦꯛꯈꯩꯁꯦ ꯁꯤꯡꯅꯕꯅꯦ ꯏꯕꯨꯡꯣ ꯄꯥꯅ ꯄꯥꯜꯂꯣꯏ ꯁꯤ ꯀꯖꯤ ꯇꯥꯥꯟ ꯇꯥ ꯇ ꯃꯥꯅ
ꯑ
ꯏꯌꯥꯝꯕ꯭ꯔꯁꯦ ꯑꯃ ꯑꯅꯨ ꯎꯄ ꯂꯤꯟ ꯇ ꯀꯥꯁꯤꯃꯝꯁꯦ
ꯑꯍꯨꯝ ꯁꯨꯈ꯭ꯔꯦꯅꯦ ꯑꯃꯁꯨ ꯀꯛꯈ꯭ꯔꯦꯅꯦ ꯑꯗꯣ ꯑꯁ ꯀꯃꯥꯏꯅ ꯀꯛꯈ꯭ꯔꯤꯅꯣ ꯈꯪꯗꯦꯅ ꯑꯗꯨ ꯖꯤꯔꯣꯗ ꯀꯝꯄ꯭ꯂꯤꯠ ꯑꯣꯏꯔꯤ ꯇ ꯀꯔꯤꯅ
ꯀꯌꯥꯅ ꯛꯖꯤꯔ ꯁ ꯂꯩꯁꯦ ꯅ ꯄꯔꯣ ꯄꯛꯁꯤꯔꯨꯖꯦ
ꯎꯝ ꯀꯥꯛ ꯇ ꯈꯔ ꯄꯕꯖꯤ ꯈꯅ
ꯅꯪ ꯑꯗꯣ ꯅꯪꯅ ꯅꯪꯅ ꯍꯥꯏꯕ ꯐꯣꯟꯅꯦ
ꯍꯜꯂꯣ
ꯍꯜꯂꯣ ꯍꯜꯂꯣ
ꯀꯩꯅꯣ ꯋꯥ ꯉꯇ꯭ꯔꯤꯣ ꯇꯣꯛꯊꯣꯛꯑꯁꯦ ꯍꯥꯏꯕ꯭ꯔꯣ ꯂꯁꯜꯂꯁꯤꯔꯣ
ꯉꯥꯡꯏꯤ ꯉꯥꯡꯉꯤ ꯆꯥꯏꯅꯩ ꯉꯥꯡꯉꯤꯅꯦꯍꯦ
ꯁꯗꯤ ꯀꯥꯟꯙꯤ ꯀꯥꯟꯙ
ꯅꯉꯦ ꯀꯖꯤꯅꯣꯅꯦ ꯁꯥꯝꯃ ꯁꯥꯥꯝꯗꯤ ꯇꯧ ꯌꯥꯏꯍꯦ
ꯌꯥꯏ ꯍꯧꯖꯤꯛ ꯉꯈꯠꯂꯁꯤꯔꯣ
ꯦꯗꯔꯖꯤ ꯀꯗꯤ
ꯋꯦꯗꯔ ꯀꯌꯥꯃꯈꯥꯡ ꯃꯁ ꯁꯤꯒ
ꯁꯥꯟꯗ ꯇꯪꯒ ꯀꯪꯅ
ꯅꯪꯕꯨ ꯁꯟꯒ ꯆꯥꯅꯤꯡꯕꯣ ꯑꯩꯈꯣꯏꯗꯤ ꯁꯟ ꯀꯣꯚꯔ ꯈꯔ ꯂꯩꯔꯤꯌꯦ
ꯍꯣꯏ ꯀꯦꯁꯟꯒ ꯀꯣꯕꯔ ꯍꯛꯆꯥꯡ ꯀꯣꯕꯔꯗꯣ ꯑꯝ ꯂꯧꯒꯦ ꯇꯧꯅꯤ ꯃꯅꯗꯈꯤꯁꯤ ꯇꯅꯤ
ꯁꯃꯒꯤꯂꯣ ꯑꯣ ꯀꯩꯅꯣꯗ ꯑꯃ ꯂꯩꯔꯤꯌꯦ ꯃꯄꯥ ꯃꯄ ꯁꯥꯡ ꯑꯃꯈꯛ ꯁꯥꯡꯉꯤ ꯍ ꯄꯥꯛꯄ ꯁꯥꯎꯕꯗꯤ ꯂꯣꯏꯔꯦ
ꯑꯗꯨꯗꯤ ꯑꯀꯪꯕ ꯀꯣꯛꯈꯥꯏ ꯀꯥꯕꯗꯨꯗꯤ ꯇꯥꯟꯗꯅꯤ ꯈꯔ ꯈꯔ
ꯅꯠꯇꯦ ꯀꯩꯅꯣꯅꯤ ꯑꯊꯣꯡꯕꯅꯦ ꯍꯥꯏꯁꯦ
ꯏ ꯑꯁ ꯍꯉꯗꯦ
ꯑꯗꯨꯗꯤ ꯇꯧꯗꯣꯏꯁꯦ ꯀꯥꯎ ꯀꯥꯎ
ꯑꯗꯨ ꯑꯁꯨꯇꯪ ꯄꯤꯖꯒꯦꯗꯗꯥꯁꯤꯅꯥꯎꯖꯤꯝꯇ ꯑꯁꯤ ꯑꯣꯏꯔꯦ ꯁꯟꯁꯤꯗꯤ ꯁꯟ ꯃꯄꯨꯟꯁꯤꯗꯤ ꯑꯩꯅ ꯊꯣꯡꯗꯣꯏꯅꯦ ꯅꯨꯡꯗꯨꯅꯖꯤꯜꯂꯛꯀꯅꯤ ꯊꯣꯛ ꯑꯁꯀꯣꯜ ꯖꯤꯔꯣ ꯍꯦꯛ ꯀꯛꯈꯤꯗꯕꯅ ꯑꯁ ꯈꯔ ꯅꯨꯡꯉꯥꯏꯇꯦ ꯁꯤꯗꯤ ꯅꯪ ꯨꯇꯥꯁꯤꯅ ꯖꯤꯔꯣ ꯌꯥꯎꯕ ꯀꯌꯥ ꯁꯨꯔꯦ
ꯍꯥꯏꯗꯤ ꯖꯨꯕ꯭ꯔꯥꯁꯤ ꯃꯉꯥ ꯑꯃꯁꯝꯨ ꯇꯧꯕꯗ ꯋꯥꯠꯂꯤꯕ ꯑꯩꯉꯣꯟꯗꯒꯤ ꯇꯥꯥꯛꯁꯨ ꯇꯧꯗ ꯅ ꯎꯝ
ꯑꯩ ꯑꯁ ꯀꯣꯜ ꯍꯧꯖꯤꯛꯀꯤ ꯀꯈ꯭ꯔꯤꯗꯣ ꯀꯔꯤꯅꯣꯣꯏ
ꯈꯪꯗꯅꯦ ꯅꯪꯒꯤ ꯍꯧꯖꯤꯛ ꯑꯩꯁꯨ ꯀꯛꯈ꯭ꯔꯤꯗꯤ ꯍꯧꯖꯤꯛ ꯇꯥꯏꯁ ꯅꯞꯁꯦꯕꯥ ꯀꯥꯏ ꯊ ꯥꯡ ꯃꯥꯡꯣꯟꯖ ꯐꯖ ꯑꯗꯨꯒꯨꯝꯕ ꯋꯥꯈꯜꯂꯣꯟꯁꯦ ꯐꯖ ꯐꯖꯕ ꯄꯨꯊꯣꯛꯄ ꯍꯥꯏꯇꯥꯔꯦ
ꯑ ꯗꯔꯥꯎ ꯃꯤꯅꯥꯄꯤꯉ ꯍꯥꯏꯗ ꯈꯔ ꯈꯥꯏꯒꯅꯔꯒ ꯅ ꯐꯥꯎꯁꯨ ꯀꯩꯅꯣ
ꯀꯩꯅꯣꯗꯒꯤ ꯁ꯭ꯔꯥꯝ ꯃꯈꯨ ꯀ ꯃꯊꯨꯟ ꯃꯈꯨꯈꯠ ꯂꯣꯏꯔꯦ ꯀꯩꯒꯤꯅꯣ ꯍꯥꯏꯔ ꯑꯩꯈꯣꯏ ꯃꯉꯣꯟꯜ ꯇꯥꯏ ꯀꯂꯦ ꯀꯣꯛꯇꯤ ꯐꯕ꯭ꯔꯥ ꯅꯪꯅ ꯍꯟꯗ꯭ꯔꯦꯠ ꯄꯥꯔꯁꯦꯟ ꯁꯤꯖꯤꯟꯅꯩꯁꯨ ꯍꯥꯏ ꯑꯁꯤꯒꯨꯝꯕ ꯄꯣꯛꯇꯦ ꯅꯣꯡꯊꯛꯇꯦ ꯅꯪ ꯄꯨꯊꯣꯔꯛꯁꯦ ꯁꯟ ꯎꯟ ꯆꯥꯗꯩꯒꯨꯝꯕ ꯋꯦꯗꯔ ꯐꯠꯇꯦꯛꯒꯨꯝꯕ
ꯏ ꯋꯥ ꯍ ꯍꯣꯏ ꯕꯣꯣꯟ ꯑꯁ ꯉꯥꯏꯔꯅꯤ ꯕꯣꯣꯟ ꯌꯦꯡꯗ꯭ꯔ ꯇꯨꯝꯃꯦꯅ
ꯅ ꯣꯅꯤ ꯃꯤꯅꯖꯒꯦꯗ
ꯉꯥꯏꯕꯣ
ꯏꯔꯨꯖꯖꯦ ꯍꯥꯥ
ꯃꯥ ꯕꯥꯞꯅ ꯉꯔꯥꯡꯗꯤ
ꯀꯩꯕꯥ ꯑꯩ ꯌꯨꯋꯥꯖꯤꯗ ꯊꯕꯛ
ꯃꯕꯥꯁꯦꯅ ꯑꯉꯥꯡꯗꯤ ꯒꯣꯟꯜꯁꯨ ꯍꯦꯛꯇ ꯁꯦꯠꯆꯜꯂꯦ ꯍꯥꯏꯗꯤ ꯊꯪꯅ ꯊꯪꯅ ꯍꯦꯛꯇ
ꯊꯃ ꯋꯥꯄꯗꯤ
ꯐ꯭ꯔꯥꯟꯁꯀꯤ ꯑꯃ ꯌꯥꯎꯔꯤꯌꯦ
ꯅꯤꯡꯖꯥꯇꯔ ꯇ ꯃꯥꯟꯕꯗ ꯑꯗꯣ ꯃꯁꯛ ꯃꯇ ꯇꯧꯗꯦ ꯝ ꯐꯖꯩ
ꯃꯁꯗꯤ ꯑꯗꯨꯝ ꯌꯥꯕꯅꯦꯅꯦ
ꯑꯗꯣ ꯍꯟꯗꯛꯀꯤ ꯋꯥꯔꯜ ꯀꯞꯁꯤ ꯀꯅꯥꯗ ꯊꯥꯕꯤꯒꯦ
ꯑꯩꯒꯤꯗꯤ ꯥꯟꯗꯨ ꯑꯗꯨꯅ ꯅꯝꯃꯒꯦ ꯑ ꯀꯥꯗꯧ ꯃꯥꯜꯂꯦ ꯆꯦꯟꯁꯨ ꯆꯦꯟꯗꯦ ꯋꯥ ꯀꯥꯅꯩ ꯍꯥꯏꯕꯒꯤ ꯆꯥꯃꯤꯟꯗꯨꯅꯗꯤ ꯄꯤꯔꯛꯏꯅꯦ ꯈꯦꯁꯨ ꯀꯠꯈ꯭ꯔꯦ ꯀꯦꯁꯨ ꯀꯛꯈ꯭ꯔꯦꯗ ꯑꯗꯒꯤ
ꯅꯝꯕꯔ ꯁꯚꯦꯟ ꯆꯠꯂꯛꯄ ꯃꯤꯁꯦ ꯗꯨꯁꯃꯟ ꯑꯣꯏꯔꯦ ꯑꯗꯨꯅ ꯁꯕꯦꯟ ꯍꯥꯏꯕ ꯖꯥꯁꯦ ꯑꯈꯨꯄ ꯄꯔꯔꯤꯡ ꯑꯃꯠꯇ ꯊꯝꯕ ꯌꯥꯎꯔꯣ ꯕꯅꯤ ꯐꯔꯤꯁꯦ ꯀꯌꯥ ꯊꯥꯏ ꯌꯦꯪꯏ ꯅꯪ ꯀꯔꯤ ꯊꯥꯏ ꯁꯥꯕꯦꯟ ꯑꯣꯔꯝꯃꯦꯅ ꯈꯜꯂꯤ ꯅꯪ ꯅꯟꯗꯣꯗ ꯑꯗꯨꯝ ꯇꯨꯃꯤꯟꯅꯔꯒ ꯀꯣꯜ ꯀ ꯆ ꯍꯥꯏꯔꯗ ꯑꯗꯨꯒ ꯃꯥꯁꯨ ꯑꯗꯨꯝ ꯈ꯭ꯋꯥꯡ ꯌꯥꯏꯕ ꯀꯥꯟꯗ ꯑꯅꯥꯗꯨꯁꯨ ꯅꯝꯕꯔ ꯁꯚꯦꯟꯒ ꯂꯤꯠꯂꯝꯃꯦ ꯈꯜꯂꯤ ꯍꯥꯞꯆꯤꯟꯗꯤ ꯌꯥꯏ ꯀꯣꯜ ꯑꯃ ꯃꯥꯜꯂꯤ ꯅꯪꯅ ꯀꯩꯒꯤꯅꯣ ꯅꯝꯕꯔ ꯁꯕꯦꯟ ꯏꯠꯂꯨꯕꯒꯤ
ꯐꯇ꯭ꯔꯣ ꯌꯥꯂꯤꯂꯤ ꯍꯦꯅꯣ ꯍꯦ ꯒꯨꯗ ꯒꯨꯗ ꯒꯨꯗ ꯑ ꯅꯪ ꯇꯥꯏ ꯆ ꯌꯦꯡꯗꯤ ꯂꯩꯔꯤ꯫ ꯅꯪ ꯍꯤꯡꯉꯝꯕ ꯃꯥꯂꯅꯤ ꯑꯗꯣ ꯅꯣꯏꯁꯦ ꯑꯃꯔꯣꯝꯗꯗꯤ ꯁꯤꯈꯤꯕꯗꯤ ꯌꯥꯔꯦ ꯍꯥꯏꯕꯗꯤ ꯃꯤꯀꯣꯛ ꯊꯤꯈꯤꯕꯗꯣ ꯅꯣꯏꯁꯦ ꯍꯥꯞꯇ꯭ꯔꯦꯕ ꯅꯣꯏꯗꯤ ꯑꯔꯦꯝꯕꯅꯤꯅ ꯂꯣꯛ ꯊꯨꯡꯕꯤ ꯅꯁꯨ ꯆꯠꯈꯤꯕ ꯌꯥꯔꯦ
ꯑꯑꯂꯗ꯭ꯔꯦ ꯌꯖꯤ
ꯑ ꯂꯩꯇ꯭ꯔꯦ ꯌꯨꯝ ꯀꯩ ꯑꯗꯨꯃꯥꯏꯅ ꯅꯥꯕ ꯐ
ꯀꯅꯥ ꯑꯅꯥ ꯀꯩ ꯄꯨꯊꯣꯔꯛꯎ ꯑꯦ ꯀꯨꯟꯊ꯭ꯔꯥꯕꯨ ꯁꯨꯔꯝꯃꯦ ꯃꯤꯅꯤꯠꯁꯦ
ꯑꯩ ꯆꯂꯔꯣ